꯭ꯔꯣ ꯑ ꯇꯥꯏ
ꯑꯣ ꯑꯣ ꯐꯔ ꯍꯧꯖꯤꯛ ꯀꯩꯗꯧꯔꯤꯅꯣ ꯑꯣꯣ ꯑꯗꯨꯝꯐꯝꯃ ꯂꯩꯔꯦ ꯆꯥꯛꯆꯥꯥ ꯇꯣꯛꯑꯒ ꯍꯥ ꯅꯪ ꯀꯩꯗꯧꯔꯤꯅꯣ ꯍꯪꯒꯦ ꯇꯧꯕ
ꯑꯣ ꯑꯩꯗꯣ ꯍꯧꯖꯤꯛ ꯈꯛꯇ ꯑꯃꯨꯛ ꯃꯄꯥꯟꯗꯒꯤ ꯃꯄꯥꯟꯗ ꯊꯣꯛꯄꯅꯦꯕ
ꯑ
ꯃꯄꯥꯅ ꯊꯣꯛꯑꯒ ꯑꯃꯨꯛ ꯆꯉꯦ ꯑꯗꯨꯗꯛꯊꯔꯦ
ꯑꯥ ꯑꯥ
ꯅꯪꯗꯤ ꯀꯩ ꯇꯧꯔꯝꯃꯤꯅꯣ
ꯑꯩ ꯉꯝꯆꯥꯒꯦ
ꯅꯪꯗꯤ ꯍꯥꯟꯅ ꯀꯩꯗꯧꯔꯃꯤꯅꯣ ꯑꯗꯨ ꯅꯪ ꯍꯥꯟꯅ ꯈꯨꯝꯕꯤꯔꯝꯣ ꯍꯣꯏ ꯀꯩꯗꯧꯔꯝꯃꯤꯅꯣ ꯍꯥꯟꯅꯗꯪꯗꯤ ꯈꯨꯝꯕꯤꯔꯝꯃꯣ
ꯑꯩ ꯀꯩꯁꯨ ꯇꯧꯗꯦ ꯁꯤ ꯐꯝꯃ ꯂꯩꯌꯦ
ꯑ
ꯊꯕꯛ ꯃꯐꯝꯗꯅꯦ ꯍꯧꯖꯤꯛ ꯈꯔ ꯍꯥꯡꯕ ꯑꯗꯨꯒꯤ ꯐ ꯑꯃ ꯂꯩꯌꯦ
ꯊꯕꯛ ꯃꯐꯝꯗꯒꯤ ꯇꯧꯔꯛꯄꯁꯦ ꯌꯥꯝ ꯅꯨꯡꯁꯤꯈ꯭ꯔꯦꯗ
ꯍꯣꯏ ꯅꯨꯡꯁꯤꯕꯤꯒꯗꯕꯅꯦ ꯑꯩꯈꯣꯏꯁꯦ ꯃꯇꯝꯒ ꯐꯪꯗꯌꯦꯦ ꯋꯥꯔꯤ ꯆꯅꯤ
ꯑ ꯅꯤꯡꯇ ꯁꯪꯒꯤꯑꯕ
ꯑ ꯁꯪꯗ꯭ ꯍꯧꯖꯤꯛ ꯈꯔ ꯍꯥꯡꯕ ꯑꯗꯨꯒꯤ ꯑꯗꯨꯒꯤ ꯆꯥꯟꯁ ꯂꯧꯔꯒ ꯊꯧꯔꯤꯅꯦ
ꯅꯪꯗꯤ ꯉꯁꯤ ꯑꯌꯨꯛꯇꯣ
ꯑꯥ
ꯀꯩ ꯃꯊꯦꯜ ꯁꯥꯏꯕꯤꯈ꯭ꯔꯒꯦ
ꯑꯌꯨꯛ ꯍꯥꯏꯕꯣ ꯍꯧꯖꯤꯛꯇ ꯆꯥꯗ ꯉꯥꯏꯔꯦ ꯑꯌꯨꯛꯀꯤ ꯑ ꯗꯗꯥꯥꯜ ꯗꯗꯥꯥꯜ ꯀꯥꯏ ꯌꯦꯟ ꯁꯒ ꯌꯦꯟ ꯊꯣꯡꯕ ꯆꯥꯏ ꯜ ꯊꯣꯡꯕ ꯆꯥꯏ
ꯍꯥꯎꯕ꯭ꯔꯣ
ꯍꯥꯎꯗꯦ
ꯌꯦꯟ ꯊꯣꯡꯕ ꯆꯥꯔꯒ ꯍꯥꯎ
ꯑꯩ ꯑꯁꯤꯗ ꯊꯕꯛ ꯊꯕꯛ ꯃꯐꯝꯗ ꯌꯦꯟ ꯈꯨꯊꯣꯡꯒꯁꯦ ꯆꯥꯕ ꯌꯥꯗꯕꯅꯤꯅ
ꯑꯣ
ꯍꯥꯎꯗꯤꯌꯦ
ꯎꯝ
ꯃꯇꯣꯝ ꯃꯇꯣꯝꯁꯨ ꯌꯥꯎꯔꯦ ꯑꯗꯨꯝ ꯀꯩ ꯀꯩꯅꯣ ꯑꯐꯪꯕ ꯉꯥꯇꯅ ꯑꯗꯨꯝ ꯊꯣꯡꯉ ꯆꯥꯔ ꯂꯩꯔꯦ
ꯑ ꯑꯗꯨꯗꯤ ꯅꯪꯒꯤꯁꯤꯗꯤ ꯍꯣꯔꯦꯟ ꯄꯨꯡ ꯀꯌꯥꯗꯃꯨꯛ ꯊꯕꯛ ꯂꯣꯏꯗꯣꯏꯔꯣ
ꯄꯣꯨꯡꯕꯔꯣꯗ
ꯑ ꯁꯤꯕꯩꯔꯣ
ꯎꯕ ꯔꯣꯗ ꯂꯦꯅꯦ ꯍ ꯀꯥꯏ ꯂꯩꯛꯑꯦ ꯌꯨꯝꯗꯔꯣ
ꯑ ꯑꯩ ꯃꯤꯅ ꯁꯥꯔꯝꯕ ꯌꯨꯝꯗ ꯂꯩꯌꯦ
ꯃꯤꯅꯦ ꯆꯂ ꯃꯌ
ꯎ ꯎ ꯎꯝ
ꯃꯤꯅ ꯁꯥꯔꯝꯕ ꯌꯨꯝ ꯑꯁꯦ
ꯅꯠꯇ꯭ꯔꯣ ꯌꯣꯡꯅ ꯁꯥꯕ ꯌꯨꯝꯗꯤ ꯎꯗ꯭ꯔꯤꯗꯅ ꯑꯩꯈꯣꯏ
ꯑ ꯍꯣꯏ ꯃꯥꯅꯦ
ꯎꯝ
ꯑ ꯑꯣꯔ ꯑꯣꯔ ꯅꯨꯡꯉꯥꯏ ꯅꯨꯡꯉꯥꯏ ꯋꯥꯔꯤꯅꯤ ꯅꯨꯡꯉꯥꯏ ꯅꯨꯡꯉꯥꯏꯕ ꯋꯥꯔꯤꯔꯤ ꯆꯥꯎꯅꯦ ꯑ
ꯁꯥꯔꯛꯀꯦꯁꯦ ꯑꯩꯗꯤ ꯄꯥꯎꯈꯨꯝ ꯆꯟꯕꯗ ꯑꯣꯏꯅ ꯍꯩꯌꯦꯕ
ꯎꯝ ꯑꯩꯁꯨ ꯁꯥꯕ ꯍꯩꯇꯦꯕ ꯑꯗꯨꯒꯤ
ꯑꯩ ꯄꯥꯎꯈꯨꯝ ꯆꯠꯂꯛꯀꯦꯀꯣ ꯑꯗꯨꯗꯤ
ꯑꯥ
ꯀꯞꯅꯤ ꯃꯈꯩ ꯉꯥꯟꯕ ꯄꯣꯠꯁꯛꯁꯦ ꯀꯔꯤ ꯑꯣꯏꯒꯗꯧ ꯃꯥꯟꯒꯦ ꯎ
ꯀꯞꯂꯤ ꯃꯈꯈꯥꯏ ꯉꯥꯟꯗ ꯄꯣꯁꯥꯛ
ꯎꯝ
ꯀꯩꯅ‌ꯣꯅꯦ ꯑꯗꯨꯕꯣ ꯈꯥꯡꯗ‌ꯦꯍ‌ꯦ ꯈꯪꯅꯤꯡꯉ‌ꯦ ꯋꯥꯅ ꯄꯣꯁ ꯑꯥ
ꯎꯝ ꯀꯦꯟꯗꯜꯗꯤ ꯃꯥꯗꯤ ꯃꯇꯥꯏ ꯃꯇꯥꯏꯗ ꯑꯃ ꯂꯩ ꯊꯣꯛꯂꯛꯑꯏꯗꯅ
ꯑꯥ ꯑꯥ ꯑꯥ ꯑꯥ
ꯑꯗꯨꯅꯦ ꯑ‌ꯦ ꯑꯗꯨꯗꯤ ꯅꯪ ꯌꯥꯝ ꯈꯉꯝꯕꯗ‌ꯣ ꯌꯥꯝꯅ ꯐꯁꯤꯔꯦ ꯑꯩ ꯌꯥꯝ ꯍꯥꯏꯔꯒ ꯅꯪ
ꯈꯨꯝꯕ ꯍꯩꯔꯣꯏ ꯑꯩ ꯁꯤꯒꯨꯝꯕꯁꯦ ꯑꯣꯝꯕ ꯍꯥꯏꯔ
ꯑꯗꯨꯗꯤ ꯑꯃꯨꯛ ꯌꯥꯝ ꯂꯥꯏꯕꯀꯣ ꯑꯉꯥꯡ ꯑꯣꯏꯔꯤꯉꯩꯗꯅꯀꯣ ꯃꯃꯥꯅ ꯅ ꯌꯥꯝ ꯅꯨꯡꯁꯤꯅ ꯐꯅꯦꯛ ꯁꯦꯍꯟꯕ
ꯑꯥ
ꯐꯅꯦꯛꯁꯦꯍꯜꯂꯒ ꯂꯩꯁꯥꯕꯤ ꯐꯥꯔꯒ ꯀꯣ ꯏꯀꯥꯏꯕ ꯈꯪꯗꯕꯤ ꯇꯥꯏꯗ ꯐꯅꯦꯛꯁꯦ ꯂꯧꯊꯣꯛꯑꯒ ꯑꯗꯨꯝ ꯍꯧꯈꯤꯕ ꯀꯔꯤ ꯑꯣꯏꯔꯝꯒꯗꯧ ꯃꯥꯟꯒꯦ
ꯂꯐꯨꯔꯣ ꯀꯩꯅꯣ
ꯂꯐꯨꯗꯤ ꯑꯩꯈꯣꯏ ꯑꯃꯨꯛ ꯆꯥꯁꯤꯂꯦꯗꯅ ꯃꯗꯤ ꯑꯗꯨꯝ ꯍꯧꯈꯤꯕꯒꯤ ꯋꯥꯅꯤꯗ
ꯅꯨꯡꯁꯤꯅ ꯐꯅꯦꯛꯁ‌ꯦꯠꯂꯒ ꯑꯍꯥꯟ ꯑꯣꯏꯔꯤꯉꯩꯗꯅ ꯀꯔꯤ ꯑꯣꯏꯔ ꯖꯠꯅꯣꯅꯦ
ꯑꯉꯥꯡꯗꯨꯅ ꯐꯅꯦꯛ ꯁꯦꯠꯄ ꯆꯥꯎꯔꯒꯅ ꯐꯅꯦꯛ ꯁꯦꯠꯇꯕ ꯍꯥꯏꯔꯗꯤ ꯒ꯭ꯌꯥꯟ ꯇꯥꯕ꯭ꯔꯣ
ꯑꯥ ꯒꯌꯥꯟ ꯇꯥꯏ ꯑꯗꯕꯨ ꯀꯔꯤ ꯑꯣꯏꯔꯤ ꯖꯠꯅꯣꯅꯦ
ꯈꯜꯂꯨ ꯈꯜꯂꯨ
ꯀꯣꯛ ꯀꯁꯤ ꯌꯥꯗ‍‍꯭ꯔ‌ꯦꯗ ꯀꯣꯛꯀꯁꯤ ꯌꯥꯔꯦꯗ ꯈꯟ ꯀꯣꯛ ꯌꯥꯗ꯭ꯔꯦ ꯈꯟ ꯍꯥꯏꯕꯤꯌꯨꯅꯦ
ꯕꯦꯝꯕꯨꯗꯣ
ꯕꯦꯝꯕꯨ ꯑꯣ
ꯄꯤꯛꯂꯤꯀꯟꯗꯗꯤ ꯃꯥ ꯐꯅꯦꯛ ꯁꯦꯑꯦꯗꯅ ꯆꯥꯎꯔꯗꯤ ꯐꯅꯦꯛ ꯁꯦꯠꯇꯦꯗꯕ ꯏꯀꯥꯏꯗꯕꯒꯨꯝꯅꯍ ꯏꯀꯥꯏꯗꯕꯤ ꯁꯥꯔꯒ ꯍꯥ
ꯎ ꯀꯥꯏ ꯀꯥꯏꯗꯒꯤꯅꯣꯅ‌ꯦꯍ‌ꯦ ꯈꯪꯗꯦ ꯈꯟꯕ ꯈꯜꯂꯨꯗꯦꯍ‌ꯦ ꯌꯥꯝ ꯀꯨꯏꯔꯤ ꯁꯤꯒꯨꯝꯕ ꯔꯤꯗꯜꯁꯦ ꯑꯉꯥꯡ ꯑꯣꯏ ꯑꯗꯨꯝ ꯈꯔ ꯁ꯭ꯀꯨꯜ ꯀꯥꯔꯤꯉꯩꯗ ꯑꯗꯨꯒꯨꯝꯕꯁꯤ ꯌꯥꯝ ꯆꯠꯅꯔꯝꯕꯅꯦꯕ ꯍꯧꯖꯤꯛ ꯗꯤ ꯇꯧꯅꯗꯔꯦꯗꯅ ꯂꯣꯏꯟ ꯀꯧꯈ꯭ꯔꯦ
ꯑꯗꯨꯗꯤ
ꯃꯈꯣꯡ ꯃꯔꯤꯗꯤ ꯄꯥꯟꯕ
ꯃꯈꯣꯡ ꯃꯔꯤꯗꯤ ꯄꯥꯟꯕ ꯑ
ꯎꯝ ꯃꯥꯁꯦ ꯃꯥꯅ ꯆꯠꯅꯤꯡꯕ ꯃꯐꯝꯗꯤ ꯆꯠꯄ ꯉꯝꯗ꯭ꯔꯦꯕ
ꯑꯥ
ꯃꯈꯣꯡ ꯃꯔꯤ ꯄꯥꯜꯂꯁꯨ ꯃꯥꯁꯦ ꯆꯠꯅꯤꯡꯕ ꯃꯐꯝ ꯆꯠꯄ ꯉꯝꯗ꯭ꯔꯦ ꯑꯗꯨꯕꯨ ꯃꯥꯁꯦ ꯅꯨꯡꯉꯥꯏꯇ꯭ꯔꯦꯕ ꯀꯞꯄꯒ ꯑꯗꯨꯝ ꯂꯩ ꯂꯩꯔꯦꯕ ꯑꯗꯨꯝ ꯃꯥ ꯀꯞꯄꯁꯦ ꯎꯔꯒ ꯑꯩꯈꯣꯏ ꯃꯤꯅꯀꯣ ꯃꯥꯕꯨ ꯃꯥꯅ ꯆꯠ ꯅꯤꯡꯅꯤꯡꯕ ꯃꯐꯝꯗ ꯉꯥꯏꯍꯥꯛ ꯉꯥꯏꯍꯥꯛꯇꯤ ꯄꯨꯕꯤꯔꯦ
ꯑꯥ
ꯑꯗꯣ ꯀꯔꯤ ꯄꯣꯠꯁꯛ ꯑꯣꯏꯔꯝꯒꯗꯧ ꯃꯥꯟꯒꯦ
ꯃꯈꯣꯡ ꯃꯔꯤ
ꯑꯥ
ꯆꯤꯌꯥꯂꯣ
ꯍꯣꯏ ꯆꯦꯔꯁꯨ ꯆꯨꯝꯃꯦ ꯆꯨꯝꯃꯦ ꯆꯨꯝꯃꯦ ꯃꯈꯣꯡ ꯃꯔꯤꯒꯤ ꯋꯥꯔꯤꯗꯤ ꯂꯣꯏ ꯈꯪꯉꯦꯅꯦ ꯂꯩꯁꯥꯥꯕꯤꯁꯤꯡꯁꯦ
ꯃꯈꯣꯡ ꯃꯔꯤꯗꯨꯗꯤ ꯉꯥꯏꯍꯥꯛ ꯉꯥꯏꯍꯥꯛ ꯄꯨꯔ ꯆꯠꯂꯦ ꯑꯗꯣ ꯍꯥꯏꯕꯗꯨ ꯗꯛꯆꯦ ꯑꯣꯏꯔꯝꯗꯧ ꯃꯥꯜꯂꯦ ꯑꯗꯨꯒꯤ ꯍꯥꯏꯔꯤꯅꯦ ꯑꯩꯈꯣꯏ ꯐꯝꯅꯤꯡꯕ ꯃꯐꯝꯗ ꯑꯗꯨꯝ ꯄꯨꯔ ꯐꯝꯃꯦꯗꯅ
ꯑ ꯑꯗꯨꯗꯤ ꯐꯖꯅ ꯇꯥꯎ ꯀꯣ ꯑꯩ ꯑꯅꯤꯔꯛ ꯉꯥꯡꯗꯦ
ꯑ
ꯑꯉꯥꯡꯗꯅꯀꯣ
ꯑꯥ
ꯄꯤꯛꯂꯤꯉꯩꯗꯅ ꯃꯈꯣꯡ ꯃꯔꯤ ꯄꯥꯟꯕ
ꯄꯤꯛꯂꯤꯉꯥꯏꯗꯅ ꯃꯈꯣꯡ ꯃꯔꯤ ꯄꯥꯟꯕ
ꯑꯥ ꯆꯥꯎꯔꯒꯅ ꯃꯈꯣꯡ ꯑꯅꯤꯃꯨꯛ ꯄꯥꯟꯕ
ꯆꯥꯎꯔꯒꯅ ꯃꯈꯨꯡ ꯑꯅꯤ ꯄꯥꯟꯕ ꯑꯥ
ꯑꯃꯨꯛ ꯍꯟꯅꯨꯔꯑꯒꯅꯅ ꯃꯈꯣꯡ ꯑꯍꯨꯝ ꯑꯃꯨꯛ ꯄꯥꯟꯕ
ꯁꯥꯎꯔꯒꯅ ꯃꯈꯣꯡ ꯑꯍꯨꯝ ꯄꯥꯟꯕ
ꯅꯨꯔ ꯀ ꯍꯥꯏꯗꯅ
ꯃꯤꯅꯤ ꯀꯩꯅꯣꯗꯨꯗꯤ ꯑꯩꯈꯣꯏ ꯃꯤꯑꯣꯏꯅꯤꯅꯦ
ꯀꯃꯥꯏꯅ
ꯀꯃꯥꯏꯅ ꯍꯥꯏ ꯃꯈꯣꯡ ꯑꯉꯥꯡ ꯑꯣꯏꯔꯀꯥꯟꯗꯅ ꯃꯈꯣꯡ ꯃꯔꯤ ꯍꯥꯏꯔꯗꯤ ꯑꯉꯥꯡ ꯑꯣꯏꯔꯀꯥꯟꯗꯗꯤ ꯈꯣꯡ ꯑꯅꯤꯅ ꯆꯥꯗꯦꯗꯅ ꯃꯈꯨꯠꯅꯁꯨ ꯑꯗꯨꯃꯥꯏꯅ ꯀꯩ ꯍꯥꯏꯗꯣꯏꯅꯣ ꯃꯅꯤꯄꯨꯔꯤꯗ
ꯎꯝ ꯆꯨꯝꯃꯦ ꯆꯨꯝꯃꯦ ꯕꯦꯔꯤ ꯒꯨꯗ
ꯑꯍꯅ ꯑꯣꯏꯔ ꯀꯥꯟꯅꯅ ꯑꯥ ꯀꯔꯤꯌꯥꯅ ꯃꯅꯦ ꯄꯨꯨꯔꯤꯗ ꯈꯪꯒꯦ
ꯎꯝ ꯑꯩ ꯌꯨꯝꯗ ꯄ꯭ꯔꯥꯏꯖ ꯂꯧ ꯂꯥꯛꯑꯣ ꯕꯦꯔꯤ ꯒꯨꯗ ꯑꯥꯔꯦ ꯑꯁ
ꯍꯍꯍ ꯎꯉ ꯅꯨꯡꯉꯥꯏꯗꯅꯦ ꯍꯦ ꯀꯣ
ꯑꯗꯨ ꯑꯣꯏꯗꯤ
ꯑꯥ
ꯀꯩꯔꯥ ꯃꯃꯥꯅꯀꯣ
ꯑꯥ
ꯃꯃꯥꯅ ꯃꯆꯥꯁꯦ ꯂꯝ ꯍꯦꯜꯂꯦꯅ ꯈꯤꯇꯪ ꯆꯩꯕꯤꯕ ꯑꯗꯨ ꯃꯆꯥꯁꯤ ꯁꯥꯎꯔꯒꯀꯣ
ꯎꯝ
ꯃꯃꯥꯕꯨ ꯃꯃꯥꯒꯤ ꯃꯥꯏꯗꯨꯗ ꯈꯨꯄꯥꯛ ꯊꯥꯔꯝꯃꯦ
ꯃꯥꯅ ꯃꯆꯥ ꯀꯩꯕ
ꯃꯃꯥꯅ ꯃꯆꯥꯕꯨ ꯂꯝꯍꯦꯜꯂꯦꯅ ꯈꯤꯇꯪ ꯆꯩꯥꯏꯕꯤꯕ
ꯑꯥ ꯑꯗꯨꯒ ꯃꯆꯥꯅ ꯃꯃꯥꯕꯣꯛ ꯄꯨꯄꯥꯛ ꯊꯥꯕ
ꯑꯗꯨꯒ ꯆꯠꯈ꯭ꯔꯦ
ꯑꯥ
ꯆꯠꯂꯒ ꯃꯃꯥꯗ ꯍꯥꯏꯔꯝꯃꯦ ꯑꯩ ꯁꯨꯡꯍꯟ ꯍꯜꯂꯛꯑꯔꯣꯏꯅ
ꯑꯣ ꯑꯗꯨꯗꯤ ꯀꯩꯅꯣꯅꯦ ꯑꯥ ꯂꯣꯏꯔꯕꯣ ꯁꯨꯡꯍꯟꯍꯜꯂꯣꯏꯍꯜꯂꯣꯏ ꯍꯥꯏꯔꯒ ꯑꯗꯨꯝ ꯆꯠꯈ꯭ꯔꯕꯣ
ꯎꯝ
ꯑ ꯀꯩ ꯍꯥꯏꯒꯦ ꯑꯗꯣ ꯃꯅꯤꯄꯨꯔꯤꯗ ꯑꯗꯣ ꯑ ꯑꯩꯈꯣꯏ ꯎꯆꯦꯛ ꯐꯥꯏꯗꯅ
ꯎꯝ
ꯀꯩ ꯍꯥꯏꯕꯅꯣ ꯑꯗꯣ ꯃꯅꯤꯄꯨꯔꯤꯗ ꯈꯪꯈꯤꯌꯦ ꯀꯇꯥ ꯄꯜ ꯍꯥꯏꯅ ꯀꯥꯇꯥ ꯄꯣꯜ
ꯑꯥ ꯑꯥ ꯑ
ꯀꯩ ꯍꯥꯏꯕꯅꯣ ꯃꯅꯤꯄꯨꯔꯤꯗ ꯀꯩꯅꯣꯗꯣ
ꯌꯦꯦ ꯇ ꯄꯨꯨꯜ ꯅ
ꯀꯔꯤꯅꯔꯣꯗꯨꯗꯤ
ꯃꯩꯈꯦꯠꯅꯦꯕ
ꯑꯣ
ꯎꯝ ꯀꯦꯇꯄꯨꯔꯒꯤꯁꯨ ꯂꯩꯌꯦꯕ ꯋꯥꯔꯤ ꯀꯤꯇꯥꯞꯄꯗꯤꯅ ꯑꯗꯨꯝ ꯈꯪꯉꯅꯤꯕ
ꯑꯥ
ꯃꯀꯣꯛ ꯇꯥꯡꯕꯒꯤ ꯋꯥꯔꯤꯅꯦꯕ ꯀꯦꯇꯥꯄꯨꯜꯒꯤꯗꯤ ꯃꯀꯣꯛ ꯃꯄꯥꯅ ꯅꯨꯄꯥꯅ ꯃꯆꯥ ꯃꯀꯣꯛ ꯇꯥꯡꯕꯕꯨ ꯉꯥꯔꯤ ꯂꯧꯕ ꯊꯥꯕ ꯑꯗꯨꯒ ꯁꯨꯡꯍꯟ ꯍꯜꯂꯛꯇ꯭ꯔꯗꯤ ꯑ ꯍ ꯎ
ꯎꯝ
ꯑꯗꯨꯗꯤ ꯃꯀꯣꯛꯇꯤ ꯑꯃꯈꯛꯇꯅꯦꯕ
ꯑꯥ
ꯀꯣꯛꯇꯤ ꯑꯃꯈꯛꯇꯅꯦ ꯑꯗꯨ ꯑꯣꯏꯔꯁꯨ ꯃꯃꯤꯠ ꯈꯨꯌꯥꯗꯣ
ꯃꯀꯣ ꯑꯃ ꯈꯥꯇꯕꯃꯤꯠ ꯈꯔꯝꯅ
ꯎꯝ ꯃꯃꯤꯛꯇꯤ ꯑꯗꯨꯝ ꯃꯀꯣꯛ ꯃꯀꯣꯛ ꯑꯆꯥ ꯦꯔꯤꯒꯨꯠ ꯄ꯭ꯔꯥꯏꯖ ꯈꯤꯇꯪ ꯍꯧꯖꯤꯛ ꯍꯧꯖꯤꯛ ꯂꯥꯁ ꯁꯣꯏꯔꯦ ꯍꯧꯖꯤꯛ ꯂꯥꯁꯁꯦ ꯑꯗꯨꯝ ꯈꯪꯉꯕ ꯌꯥꯔꯦ
ꯑ ꯀꯥꯏꯅ ꯑꯔ ꯑꯥ
ꯅꯨꯄꯥ ꯑꯃꯁꯁꯦ ꯆꯠꯊꯣꯛꯑꯦ
ꯑꯥ
ꯅꯨꯄꯥ ꯃꯁꯦ ꯆꯠꯊꯣꯛꯑ ꯀꯥꯟꯗ ꯄꯨꯈ꯭ꯔꯤ ꯑꯆꯧꯕ ꯃꯅꯨꯡꯗ ꯑꯦꯄꯜ ꯑꯃ ꯎꯕ
ꯄꯨꯈ꯭ꯔꯤ ꯑꯆꯧꯕ ꯃꯅꯨꯡꯗ ꯑꯦꯄꯜ ꯑꯃ ꯎꯕ
ꯑꯣ ꯄꯨꯈ꯭ꯔꯤ ꯃꯌꯥꯏꯗꯣ ꯑꯦꯄꯜ ꯑꯃ ꯎꯔꯦꯕ ꯃꯥꯁꯦ
ꯑꯥ
ꯑꯦꯄꯥꯜ ꯑꯃ ꯎꯕꯗ ꯃꯥꯁꯦ ꯑꯦꯄꯥꯜꯗꯣ ꯆꯥꯅꯤꯡꯕꯒꯤ ꯃꯥꯗꯣ ꯃꯈꯨꯠꯅ ꯂꯥꯝꯒꯦ ꯇꯧꯔꯦꯕ
ꯑꯥ
ꯑꯩꯈꯣꯏꯅ ꯂꯥꯝꯕꯗ ꯐꯪꯗ꯭ꯔꯦ ꯑꯃꯨꯛ ꯃꯥꯗ ꯖꯍꯥꯖ ꯊꯧꯖꯤꯟꯒꯦ ꯇꯧꯔꯦ
ꯑꯥ
ꯖꯍꯥꯖ ꯊꯧꯖꯤꯟꯒꯦ ꯇꯧꯕꯗꯨꯁꯨ ꯖꯍꯥꯖꯁꯨ ꯊꯧꯖꯤꯟꯕ ꯌꯥꯗ꯭ꯔꯦꯕ ꯄꯨꯈ꯭ꯔꯤꯗꯨ ꯃꯔꯝ ꯂꯩꯕꯒꯤꯀꯣ
ꯑꯥ
ꯑꯃꯨꯛ ꯖꯥ ꯊꯧꯖꯤꯟꯒꯦ ꯇꯧꯕꯗꯣ ꯌꯥꯗꯕꯅꯤꯅ ꯑꯃꯨꯛ ꯃꯥꯗ ꯏꯔꯣꯏꯔꯒ ꯆꯪꯒꯦ ꯇꯧꯕ
ꯑꯥ
ꯏꯔꯣꯏꯔꯒ ꯆꯪꯒꯦ ꯇꯧꯕꯗ ꯏꯔꯣꯏꯕꯁꯨ ꯆꯪꯕ ꯌꯥꯗꯕ ꯄꯨꯈ꯭ꯔꯤ ꯃꯔꯝ ꯂꯩꯌꯦꯕ ꯑꯗꯣ ꯀꯩ ꯃꯔꯝꯒꯤꯔꯣ ꯀꯃꯥꯏꯅ ꯂꯧꯕ ꯇꯥꯔꯦ ꯗ ꯑꯦꯄꯥꯎꯗꯥ
ꯄꯨꯈ꯭ꯔꯤ ꯃꯌꯥꯏꯗ ꯑꯦꯄꯜ ꯂꯩꯕ ꯏꯔꯔꯒ ꯆꯪ
ꯏꯔꯣꯏꯔꯒ ꯆꯪꯕꯁꯨ ꯌꯥꯗ꯭ꯔꯦ